ꯑꯣ
ꯇꯥꯔꯕꯣ
ꯇꯥꯏꯌꯦ
ꯏꯁ ꯆꯥꯛ ꯆꯥꯔꯕꯣ ꯍꯥꯏꯔꯒ ꯇꯥꯏꯌꯦꯌꯦ
ꯑꯣ ꯑꯣ ꯆꯥꯔꯦ ꯆꯥꯔꯦ ꯑꯁ ꯑꯗꯨꯒꯤ ꯅꯠꯇꯦꯗ ꯉꯁꯤꯗꯤ ꯌꯦꯟ ꯊꯣꯡꯕ ꯆꯥꯏꯌꯦ
ꯍꯥꯎꯋꯤꯀꯣ ꯊꯜꯂꯛ ꯎꯗꯅ ꯈ꯭ꯔꯗꯤ
ꯑꯣ ꯑꯁ ꯂꯧꯕ ꯂꯥꯛꯑꯣ ꯑꯗꯨ ꯑꯣꯏꯔꯗꯤ ꯅꯪꯗꯤ ꯆꯥꯔꯕ꯭ꯔꯣ
ꯆꯥꯗ꯭ꯔꯤꯗ ꯍꯤꯟꯁꯥꯡ ꯍꯥꯎꯇꯕꯒꯤ ꯅꯪꯒꯤ ꯍꯤꯖꯥꯡꯗꯣ ꯉꯥꯏꯕꯒꯤ ꯆꯥꯗ꯭ꯔꯤꯕ
ꯑꯁ ꯗꯨꯀꯥꯟꯗ ꯊꯣꯛꯑꯒ ꯗꯨꯀꯥꯟꯗ ꯊꯣꯛꯑꯒ ꯂꯩꯔꯒ ꯆꯥꯑꯣ ꯍꯤꯟꯖꯥꯡ ꯍꯥꯎꯇ꯭ꯔꯗꯤ
ꯑꯁ ꯑꯩꯗꯤ ꯅꯪꯒꯤ ꯏꯟꯖꯥꯡꯗꯣ ꯆꯥꯅꯤꯡꯉꯤꯅꯦ
ꯑꯣ ꯑꯁ ꯄꯤꯗꯤ ꯄꯤꯖꯅꯤꯡꯉꯦ ꯑ ꯗꯨꯕꯨ ꯍꯧꯖꯤꯛꯇꯤ ꯅꯨꯡꯗꯥꯡ ꯑꯣꯏꯔꯦ ꯍꯥꯏꯕ ꯇꯥꯔꯦꯅꯦ
ꯄꯥꯏꯍꯜꯂꯥꯛꯑꯣ ꯇꯤꯚꯤ ꯌꯦꯡꯉꯝꯃꯅꯦꯗꯥꯥ
ꯑꯣ ꯂꯥꯡꯔꯛꯀꯦ ꯅꯣꯏ ꯇꯤꯐꯤꯟꯗ ꯕꯣꯜ ꯑꯥ ꯕꯣꯜ ꯌꯦꯡꯕ꯭ꯔꯥ
ꯌꯦꯡꯗꯦ
ꯀꯔꯤ ꯐꯦꯟꯅꯣ ꯅꯪꯗꯤ
ꯌꯦꯡꯗꯦ ꯍꯥꯏꯔꯒ ꯀꯔꯤ ꯐꯦꯡꯅꯣꯌꯦ ꯉꯥꯎꯔꯦ ꯅꯪ
ꯑꯣ ꯑꯗꯨ ꯑꯣꯏꯔꯁꯨ ꯅꯪꯒꯤ ꯋꯥꯈꯜꯗ ꯑꯃꯗꯤ ꯑꯗꯨꯝ ꯈꯟꯕ ꯂꯩꯔꯝꯒꯅꯤꯗꯥ
ꯑꯩꯈꯣꯏꯗꯤ ꯁꯤꯃꯥꯗ ꯉꯥꯎꯕꯅꯤꯅ
ꯐꯩ ꯑꯗꯨꯁꯨ ꯀꯩꯁꯨ ꯑꯥ ꯑꯁ ꯎꯝꯎꯝ ꯀꯩꯅꯣ ꯇꯧꯋꯤꯗ ꯋꯥꯕꯅꯤꯗ ꯐꯦꯟ ꯑꯗꯨ ꯑꯩꯗꯤ ꯑꯁꯤꯒꯤꯅꯦ ꯑꯁ ꯈꯠꯅꯥꯅꯤꯡꯉꯥꯏ ꯌꯥꯝꯕꯅꯤ
ꯑꯗꯨꯅꯤ
ꯌꯦꯡꯗꯕꯅ ꯐꯩ ꯅꯪ ꯃꯤꯅ ꯀꯔꯝꯕ ꯐꯦꯟꯅꯣꯗꯤ ꯑꯩ ꯕꯣꯜ ꯌꯦꯡꯗꯦ ꯀꯅꯥꯝꯁꯨ ꯁꯞꯄꯣꯔꯠ ꯇꯧꯗꯦ ꯍꯥꯏꯕꯗꯨꯅ ꯐꯕꯅꯤ ꯉꯝꯔꯕ ꯍꯣꯏ ꯉꯝ ꯉꯝꯔꯒꯅ ꯉꯝꯈ꯭ꯔꯦ ꯃꯣꯏ ꯉꯝꯃꯒ ꯑꯩꯈꯣꯏ ꯄꯩꯁꯥ ꯐꯪꯕꯁꯨ ꯅꯠꯇꯕꯗꯨꯕꯨ
ꯑꯗꯨꯅꯦ
ꯉꯁꯤꯗꯤ ꯀꯥꯏ ꯆꯠꯄ꯭ꯔꯥ ꯑꯩꯈꯣꯏ ꯑꯩꯗꯤ ꯃꯤ ꯃꯌꯥꯝ ꯂꯩꯌꯦ ꯑꯩꯈꯣꯏ ꯏꯆꯦꯈꯣꯏꯒ
ꯆꯥ ꯐꯩ ꯐꯩ ꯑꯩꯅ ꯈꯣꯏ ꯏꯅꯥꯎ ꯍꯥꯏꯗꯣꯏꯔꯥ ꯏꯃꯥꯟꯅꯕ ꯍꯥꯏꯗꯣꯏꯔꯥ ꯂꯩꯔꯦ
ꯃꯤ ꯃꯌꯥꯝ ꯇꯤꯚꯤ ꯅꯨꯡꯉꯥꯏꯅ ꯌꯦꯡꯕ ꯃꯥꯜꯂꯦꯅꯦ
ꯑꯦꯍ ꯈꯣꯏꯅꯤ ꯑꯅꯤ ꯈꯛꯇꯅꯤꯗꯥ
ꯑꯣ ꯉꯁꯤꯗꯤ ꯀꯗꯥꯏ ꯀꯗꯥꯏ ꯆꯠꯄ꯭ꯔꯥ
ꯉꯁꯤꯗꯤ ꯅꯣꯏ ꯈꯨꯟꯒꯤ ꯅꯨꯄꯤ ꯑꯃ ꯎꯅ ꯆꯠꯂꯦ
ꯑꯣ
ꯈꯪꯉꯦ ꯈꯪꯉꯦ ꯆꯠꯄ ꯅꯨꯡꯉꯥꯏꯕ꯭ꯔꯣ
ꯑꯥꯎ
ꯆꯠꯄꯗꯣ ꯅꯨꯡꯉꯥꯏꯕꯗꯤ ꯂꯥꯏꯔꯗꯅ ꯃꯥꯡꯍꯧꯒꯦ ꯇꯧ
ꯈꯨꯕꯥꯛ ꯆꯥꯒꯦ ꯇꯧꯕ꯭ꯔꯥ
ꯎꯝ ꯑꯗꯨꯃꯛ ꯇꯤ ꯅꯠꯇꯦꯗ ꯃꯥꯡꯒꯦ ꯇꯧꯕ ꯃꯥꯡꯒꯦ ꯇꯧꯕ ꯃꯥꯡꯍꯧꯗꯣ ꯇꯧꯔꯤꯕꯅꯤꯅꯦ
ꯑꯦ ꯐꯩ ꯑꯗꯨꯁꯨ
ꯐꯩ ꯀꯥꯏꯅ ꯇ꯭ꯋꯦꯟꯇꯤ ꯐꯣꯔ ꯖꯤ ꯌꯥꯝ ꯄꯥꯜꯂꯤꯀꯣ ꯐꯥꯏꯚ ꯖꯤ ꯅꯠꯇꯕꯅꯤꯅ ꯐꯣꯔ ꯖꯤꯗ ꯌꯥꯝ ꯊꯨꯅ ꯐꯪꯉꯦ ꯍꯥꯏꯕ ꯅꯦꯠꯋꯥꯛꯇ ꯋꯥ ꯑꯃ ꯍꯥꯏꯔꯀꯥꯟꯗ ꯑꯦꯁ ꯑꯩꯗꯤ ꯁꯤꯛꯁ ꯖꯤꯒ ꯄꯥꯝꯈ꯭ꯔꯦꯗ
ꯑꯁ ꯑꯩꯗꯤ ꯐꯥꯏꯐ ꯖꯤꯅꯦ ꯍꯧꯖꯤꯛ ꯐꯥꯎꯒꯤꯗꯤ ꯁꯤꯛꯁ ꯖꯤꯗꯤ ꯈꯪꯗ꯭ꯔꯤꯌꯦ ꯑꯣ ꯍꯌꯦꯡꯗꯤ ꯀꯗꯥꯏ ꯆꯠꯀꯅꯤ ꯌꯨꯝꯗ ꯁꯨꯝ ꯂꯩꯒꯗ꯭ꯔꯣ
ꯍꯌꯦꯡ ꯑꯥ ꯂꯩꯒꯅꯤ ꯌꯨꯝ ꯌꯨꯝꯗ
ꯑꯣ ꯌꯨꯝꯗ ꯂꯩꯕꯗꯨꯅ ꯅꯨꯡꯉꯥꯏꯕꯅꯤꯗ
ꯎꯝ ꯅꯪꯗꯤ ꯍꯌꯦꯡ ꯀꫭꯂꯦꯖ ꯆꯠꯀꯗ꯭ꯔꯣ
ꯎꯝ ꯑꯩꯁꯨ ꯌꯨꯝꯗ ꯑꯗꯨꯝ ꯂꯩꯒꯅꯤꯅ ꯀꯣꯂꯦꯖ ꯍꯟꯗꯛ ꯁꯨꯇꯤ ꯊꯥꯏꯌꯦ ꯁꯨꯖꯤ ꯄꯤꯔꯤ ꯑꯩꯈꯣꯏ ꯀ꯭ꯂꯥꯁ ꯍꯧꯗ꯭ꯔꯤ
ꯐꯩ ꯐꯩ
ꯍꯟꯗꯛ ꯊꯥ ꯐꯥꯎꯕ ꯁꯨꯇꯤꯅꯦ ꯍꯣꯏ ꯑꯗꯨꯅꯦ ꯑꯃꯨꯛ ꯇꯨꯝꯃꯒ ꯑꯃꯨꯛ ꯆꯥ ꯑꯃꯨꯛ ꯇꯨꯝꯔꯒ ꯑꯃꯨꯛ
ꯎꯝ ꯑꯗꯨꯗꯩꯗꯤ ꯅꯣꯏꯈꯠꯂꯣ ꯀꯣ
ꯑꯁ ꯅꯣꯏꯌꯣ ꯁꯨꯛꯌꯥ ꯌꯥꯗꯦ ꯀꯔꯤꯒꯤꯔꯥ ꯈꯪꯗꯦ ꯇꯨꯝꯔꯒ ꯆꯥꯔꯒ ꯑꯗꯨꯝ ꯑꯁ ꯑꯣꯛꯁꯥꯁꯨ ꯆꯥꯔꯁꯨꯀꯣ ꯆꯥꯕꯥ ꯉꯝꯗꯦ ꯌꯥꯝꯅ ꯑꯗꯨꯝ ꯋꯥꯈꯜꯗꯗꯤꯀꯣ ꯋꯥꯈꯜꯗꯗꯤ ꯑꯗꯨꯝ ꯑꯁ ꯃꯣꯏꯅ ꯃꯨꯛꯕꯥꯡ ꯀꯩꯀꯥ ꯇꯧꯔꯤꯕꯗꯣ ꯌꯥꯝ ꯍꯥꯎꯒꯅꯤ ꯌꯥꯝ ꯆꯥꯕꯥ ꯌꯥꯝ ꯅꯨꯡꯉꯥꯏꯕꯅꯦ ꯈꯜꯂꯒ ꯑꯗꯨꯝ ꯌꯦꯡꯉꯦꯕ ꯑꯗꯨꯝ ꯑꯃꯨꯛ ꯑꯩ ꯑꯩꯅ ꯑꯃꯨꯛ ꯆꯥꯔꯗꯤꯀꯣ ꯑꯃꯨꯛ ꯍꯥꯎꯇꯕꯥ ꯍꯥꯏꯗꯤ ꯆꯥꯕꯥ ꯉꯝꯗꯕꯗꯣ ꯁꯤꯟꯕꯒꯨꯝꯕ ꯌꯥꯎꯔꯗꯤꯀꯣ ꯑꯗꯨꯝ ꯍꯥꯎꯕꯅꯦꯕ ꯆꯥꯕꯥ ꯉꯝꯗꯦ
ꯃꯣꯏꯅ ꯃꯨꯕꯥꯡ ꯌꯦꯡꯕꯗ ꯈꯛ ꯅꯨꯡꯉꯥꯏꯕꯅꯦ
ꯍꯣꯏ ꯌꯦꯡꯕꯗ ꯅꯨꯡꯉꯥꯏꯕꯒꯤ ꯋꯥꯅꯤꯗ ꯑꯃꯨꯛ ꯆꯥꯔꯗꯤ ꯍꯥꯎꯇꯕꯅꯤ ꯆꯥꯕꯥ ꯉꯝꯗꯦ
ꯍꯣꯏ ꯃꯥꯅꯦ ꯌꯦꯡꯕ ꯌꯦꯡꯉꯤꯈꯩ ꯈꯛꯇꯅꯦꯕ ꯍꯥꯎꯔꯝꯗꯧ ꯃꯥꯟꯕ ꯆꯥꯛ ꯆꯥꯕꯗ ꯑꯃꯨꯛ ꯀꯩ ꯍꯥꯏꯅꯤ
ꯃꯣꯏꯁꯨ ꯌꯦꯡꯕ ꯌꯥꯝꯅꯕꯒꯤꯗꯃꯛ ꯈꯖꯤꯛ
ꯑꯠꯆꯥ ꯑꯠꯆꯥ ꯃꯥꯅꯦ ꯆꯤꯅꯤꯒ ꯊꯥꯛꯑꯒ ꯇꯧꯔꯝꯗꯧ ꯃꯥꯜꯂꯦ ꯃꯣꯏꯁꯦ
ꯍꯣꯏ ꯃꯣꯏꯗꯣ ꯑꯁ ꯍꯥꯎꯕ꯭ꯔꯥ ꯍꯥꯎꯇꯕ꯭ꯔꯥ ꯈꯪꯗꯦ ꯍꯥꯎꯕ ꯃꯣꯏꯒꯤꯗꯤ ꯌꯥꯝ ꯁꯥꯏꯌꯦ
ꯄꯪꯆꯥ ꯆꯥ ꯄꯪꯊꯛ ꯊꯛ ꯏꯁ
ꯆꯥꯅꯤꯡꯂꯒ ꯆꯥꯏ ꯆꯥꯅꯤꯡꯗ꯭ꯔꯒꯅ ꯇꯣꯛꯑꯦ
ꯎꯝ
ꯑꯃꯨꯛ ꯆꯥꯊꯣꯛꯑꯒ ꯑꯃꯨꯛ ꯇꯨꯝ ꯑꯃꯨꯛ ꯆꯥꯛ ꯆꯥꯊꯣꯛꯑꯒ ꯑꯃꯨꯛ ꯇꯨꯝ ꯑꯃꯨꯛ ꯌꯦꯡ ꯑꯃꯨꯛ ꯐꯝ ꯁꯤꯅꯤꯅꯦ ꯄꯨꯟꯁꯤꯁꯦ
ꯃꯥꯅꯤ
ꯆꯥꯛꯂꯥꯝꯕ ꯀꯥꯟꯗ ꯃꯨꯛꯕꯥꯡꯒ ꯌꯦꯡꯉꯥꯗꯤ ꯎꯝꯁ ꯍꯥꯏꯔꯒ ꯎꯝ ꯆꯥꯅꯤꯡꯕꯅ ꯑꯗꯣ ꯆꯥꯛ ꯂꯥꯝꯕꯥ ꯀꯥꯟꯗ
ꯇꯧꯔꯛꯀꯅꯤꯀꯣ ꯅꯪꯗ
ꯍꯦꯟꯁꯥꯡꯒ ꯈ꯭ꯔ ꯍꯥꯎꯇ꯭ꯔꯦꯕ ꯅꯪ ꯍꯧꯖꯤꯛ ꯍꯦꯟꯖꯥꯡ ꯍꯥꯎꯇꯦ ꯍꯥꯏꯕꯗꯣ ꯆꯪꯅꯕ ꯑꯩ ꯍꯥꯏꯕꯤꯌꯨꯔꯥ ꯍꯧꯖꯤꯛ ꯃꯨꯛꯕꯥꯡꯗꯣ ꯂꯧꯊꯣꯛꯑꯣ ꯑꯁ ꯑꯗꯨꯝ ꯆꯥꯕ ꯌꯥꯔꯅꯤ ꯌꯦꯡꯉꯒ
ꯆꯪꯉꯣꯏꯗ ꯑꯩꯒꯤ
ꯑꯁ ꯑꯩ ꯃꯇꯝ ꯈꯔ ꯀꯔꯝꯕ ꯃꯇꯝꯗ ꯈꯪꯗ꯭ꯔꯦ ꯀꯥꯎꯈ꯭ꯔꯦ ꯍꯤꯟꯖꯥꯡꯗꯣ ꯍꯥꯎꯃꯟꯗ꯭ꯔꯦꯕ ꯑꯗꯨ ꯃꯨꯛꯕꯥꯡꯁꯨ ꯌꯦꯡꯕ ꯑꯗꯨꯗꯒꯤ ꯑꯁ ꯃꯣꯏꯒꯤ ꯑꯗꯣ ꯌꯦꯡꯉꯒ ꯃꯣꯏꯅ ꯆꯥꯕꯒꯤ ꯁꯨꯃꯥꯏꯅ ꯑꯗꯨꯝ ꯆꯥꯔꯒ ꯌꯦꯡꯉ ꯆꯥꯕꯅꯦ ꯆꯤꯡ ꯃꯗꯔ
ꯗꯨ ꯌꯦꯡꯒ ꯆꯥꯕꯅꯦ ꯅꯪꯒꯤ ꯃꯤꯕꯤꯠ ꯃꯥꯡꯗꯗꯤ ꯎꯝ ꯄꯨꯈꯝ ꯃꯃꯥꯡꯗꯒ ꯂꯩꯕꯒ ꯃꯥꯟꯂꯨꯕ꯭ꯔꯣ
ꯑꯗꯨꯝ ꯍꯣꯏ ꯄꯨꯐꯝ ꯑꯃ ꯊꯝꯃꯒ ꯑꯗꯨꯝ ꯃꯇꯨꯝ ꯃꯇꯨꯝ ꯌꯥꯎꯕꯒꯨꯝ ꯇꯧꯔꯒ ꯑꯗꯨꯝ ꯆꯥꯕꯅꯤ ꯌꯥꯝ ꯑꯁ ꯍꯦꯟꯖꯥꯡ ꯍꯥꯎꯗꯁꯨ ꯃꯨꯛꯕꯥꯡ ꯌꯦꯡꯉꯒ ꯆꯥꯔꯗꯤ ꯈꯔ ꯀꯩꯅꯣ ꯆꯥꯛ ꯆꯪꯕꯅꯦ ꯅꯪꯁꯨ ꯍꯧꯖꯤꯛ ꯇꯧꯔꯣ ꯇ꯭ꯔꯥꯏ ꯇꯧꯔꯣ ꯑꯁ ꯑꯩꯒꯤ ꯋꯥꯗ ꯆꯨꯝꯒꯅꯤ